ꯑꯣ
ꯍꯜꯂꯣ
ꯍꯂꯣ ꯏꯇꯥ ꯍꯥꯂꯣ ꯏꯇꯥꯥ ꯇꯥꯕ꯭ꯔꯣ ꯏꯇꯥ ꯇꯥꯕ꯭ꯔꯣ ꯇꯥꯗꯕ꯭ꯔꯣ ꯍꯜꯂꯣ
ꯍꯜꯂꯣ
ꯏꯇꯥ ꯇꯥꯕ꯭ꯔꯣ
ꯇꯥꯔꯦ
ꯑꯣ ꯀꯩ ꯇꯧꯔꯝꯃꯤꯅꯣ
ꯀꯩꯁꯨ ꯇꯧꯔꯝꯗꯦ ꯁꯨꯝ ꯐꯝꯃꯝꯕꯅꯦ
ꯑ ꯁꯦꯡꯅ ꯇꯥꯕ꯭ꯔꯣ ꯑꯩꯒꯤ ꯈꯣꯟꯖꯦꯜꯁꯤꯕꯣ
ꯑꯧ ꯇꯥꯏꯌꯦ
ꯑꯣ ꯅꯪꯕꯨ ꯑꯦꯛꯖꯥꯝꯒꯤꯗꯣ ꯀꯃꯥꯏ ꯀꯃꯥꯏ ꯄꯥꯔꯤꯒꯦꯅ ꯈꯔ ꯍꯪꯒꯦꯅ ꯇꯧꯔꯛꯏꯅꯤ ꯑꯣꯖꯥꯅ ꯂꯥꯏꯔꯤꯛ ꯇꯥꯛꯄꯗꯨꯅ ꯒ꯭ꯌꯥꯟ ꯇꯥꯔꯤꯕ꯭ꯔꯣ ꯅꯪꯕꯨ ꯀꯃꯥꯏꯅ ꯇꯧꯒꯦ
ꯇꯥꯔꯤꯌꯦ ꯑꯗꯨꯝ ꯄꯥꯔꯤ ꯌꯥꯝꯅ ꯅꯨꯡꯉꯥꯏꯌꯦ ꯑꯣꯖꯥꯈꯩꯅ ꯇꯥꯛꯄꯤꯗꯣ ꯌꯨꯝꯗ ꯑꯃꯨꯛ ꯍꯜꯂꯒ ꯐꯖꯅ ꯏꯁꯥꯅ ꯄꯥꯕ ꯀꯥꯟꯗ ꯒ꯭ꯌꯥꯟ ꯌꯥꯝ ꯇꯥꯏ ꯌꯥꯝ ꯅꯨꯡꯉꯥꯏ ꯈꯪꯗꯕ ꯌꯥꯎꯔꯁꯨ ꯑꯗꯨꯝ ꯑꯣꯖꯥꯗ ꯅꯣꯡꯉꯥꯜꯂꯒ ꯑꯃꯨꯛ ꯆꯠ ꯄꯗ ꯍꯪꯉꯒ ꯌꯥꯏꯗꯅ
ꯑꯩ ꯑꯩꯗꯦꯕ ꯑꯩ ꯇꯧꯔꯛꯍꯣ ꯍꯧꯖꯤꯛ ꯇꯧꯔꯤꯅꯦꯅ ꯇꯧꯔꯤꯁꯦ ꯑꯩ ꯑꯩꯗꯤ ꯈꯪꯗꯦꯗ ꯑꯩꯗꯤ ꯒ꯭ꯌꯥꯟꯁꯨ ꯀꯌꯥ ꯇꯥꯗꯦꯕ ꯑꯗꯒꯤ ꯑꯩꯈꯣꯏ ꯂꯥꯏꯔꯤꯛ ꯇꯥꯛꯏꯕ ꯑꯣꯖꯥꯗꯣ ꯃꯔꯨ ꯃꯥꯗꯣ ꯋꯥ ꯉꯥꯡꯕꯗꯣ ꯃꯔꯣꯟꯗꯨꯁꯨ ꯌꯥꯝꯅ ꯊꯨꯔꯒ ꯉꯥꯡꯉꯦꯕ ꯑꯗꯨꯗꯒꯤ ꯊꯨꯅ ꯉꯥꯡꯕ ꯑꯣꯏꯕꯒꯤ ꯑꯩꯉꯣꯟꯗ ꯂꯧꯁꯤꯟꯕꯗ ꯋꯥꯕꯗꯣ ꯑꯗꯨꯃꯥꯏꯅ ꯇꯧꯋꯦ ꯑꯗꯒꯤ ꯃꯥ ꯃꯋꯥ ꯉꯥꯛ ꯑꯗꯒꯤ ꯀꯩꯅꯣ ꯇꯧꯋꯦ ꯍꯧꯖꯤꯛꯇꯤ ꯑꯩꯈꯣꯏꯒꯤ ꯀ꯭ꯂꯥꯁꯔꯨꯝꯗꯣ ꯑꯩꯈꯣꯏ ꯐꯦꯟ ꯊꯥꯔꯒ ꯈꯔꯁꯨ ꯅꯤꯜꯂꯦꯕ ꯌꯥꯝꯅ ꯅꯤꯟꯕꯗꯨ ꯑꯣꯏꯕꯒꯤ ꯑꯩꯗꯤ ꯈꯪꯗꯦꯗ ꯒ꯭ꯌꯥꯟꯒ ꯇꯥꯗꯦꯗ ꯀꯃꯥꯏꯅ ꯇꯧꯗꯣꯏꯅꯣꯅ ꯄꯩꯈꯥꯁꯤ ꯋꯥꯠꯇ꯭ꯔꯦꯀꯣ ꯇꯥꯡ ꯀꯌꯥ ꯑꯩꯈꯣꯏꯁꯤ ꯀꯩꯅꯣ ꯃꯊꯪ ꯀꯔꯝꯕ ꯊꯥꯗ ꯑꯣꯏꯗꯣꯏꯅꯣ ꯑꯩꯈꯣꯏ ꯄꯔꯤꯈꯥꯁꯤꯕꯣ ꯆꯥꯎꯧꯔꯥꯛꯄꯗꯣ
ꯖꯨꯟꯗꯒꯤ ꯑꯣꯏꯗꯧ ꯃꯥꯜꯂꯦ ꯑꯣꯖꯥꯗ ꯍꯥꯏꯐꯦꯠ ꯍꯥꯏꯔꯒ ꯌꯦꯡꯉꯨꯗꯅ ꯍꯥꯏꯗꯤ ꯈꯔ ꯇꯞꯅ ꯇꯥꯛꯄꯤ ꯄꯤꯌꯣ ꯒ꯭ꯌꯥꯟ ꯇꯥꯕ ꯋꯥꯠꯂꯦꯅ ꯍꯥꯏꯗꯤ ꯎꯝ ꯅꯪ ꯅꯊꯟꯗꯁꯨ ꯑꯣꯏꯔꯝꯃꯣꯏ ꯃꯌꯥꯝꯁꯨ ꯇꯥꯗꯕ ꯌꯥꯎꯅꯔꯝꯒꯅꯤ ꯑꯗꯨꯅ ꯑꯣꯖꯥꯗ ꯍꯥꯏꯐꯦꯠ ꯍꯥꯏꯔꯒ ꯈꯔ ꯇꯞꯅ ꯇꯥꯛꯄꯤꯔꯗꯤ ꯅꯨꯡꯉꯥꯏꯅꯦꯅ ꯍꯥꯏꯗꯤ ꯅꯣꯏ ꯒ꯭ꯌꯥꯟ ꯇꯥꯍꯧꯗ꯭ꯔꯗꯤ ꯍꯌꯦꯡ ꯑꯦꯛꯖꯥꯝ ꯊꯥꯕ ꯀꯥꯟꯗ ꯌꯥꯝ ꯋꯥꯒꯅꯤ ꯂꯥꯏꯔꯤꯛ ꯄꯥꯕ ꯀꯥꯟꯗ ꯑꯝ ꯈꯪꯗ꯭ꯔꯗꯤ ꯅꯣꯏ ꯃꯁꯦꯟ ꯇꯥꯟꯅꯔꯒ ꯑꯣꯖꯥꯗ ꯍꯥꯏꯐꯦꯠ ꯍꯥꯏꯔꯒ ꯌꯦꯡꯉꯣ ꯑꯦꯛꯖꯥꯝꯗꯤ ꯀꯨꯏꯗ꯭ꯔꯦ
ꯍꯣꯏ ꯑꯗꯨꯕꯨꯗꯤ ꯑꯦꯛꯖꯥꯝꯕꯨꯗꯤ ꯀꯨꯏꯗ꯭ꯔꯦ ꯑꯗꯣ ꯊꯥ ꯑꯅꯤꯒꯨꯝꯕꯗꯤ ꯃꯇꯝꯗꯤ ꯁꯨꯃꯥꯏꯅ ꯂꯩꯔꯤꯗꯅ ꯃꯈꯣꯏꯁꯦ ꯑꯗꯨ ꯊꯥ ꯑꯅꯤꯒꯨꯝꯕ ꯃꯇꯝꯗꯤ ꯂꯩꯔꯤꯕꯅꯤꯅ ꯍꯥꯏꯗꯤ ꯐꯖꯅ ꯇꯥꯛꯄꯤꯕ ꯇꯥꯔꯒꯗꯤ ꯑꯗꯨꯝ ꯐꯨꯒꯠꯄꯗꯤ ꯉꯝꯅꯦꯕ ꯇꯥꯛꯏꯕ ꯄꯔꯥꯗꯨꯗ ꯐꯖꯅ ꯇꯥꯍꯧꯔꯒ ꯍꯜꯂꯒ ꯏꯁꯥꯅ ꯄꯥꯔꯒ ꯌꯦꯡꯉꯒ ꯇꯧꯔꯗꯤ ꯈꯔꯗꯤ ꯑꯗꯨꯝ ꯑꯣꯖꯥꯗꯣ ꯃꯃꯥꯡꯗꯁꯨꯅꯦ ꯑꯇꯣꯞꯄ ꯁꯥꯇ꯭ꯔ ꯃꯈꯩꯅ ꯍꯥꯏꯕ ꯃꯥꯜꯂꯦꯕ ꯃꯥꯗꯣ ꯁꯨꯃꯥꯏꯅ ꯁꯥꯔ ꯈꯔ ꯀꯩꯅꯣ ꯇꯧꯅ ꯇꯥꯛꯄꯤꯌꯣꯅ ꯍꯥꯏꯔꯒ ꯈꯔ ꯍꯥꯏꯗꯤ ꯈꯔ ꯇꯞꯅ ꯉꯥꯡꯕꯤꯌꯨ ꯈꯣꯠꯄꯤꯌꯣꯅ ꯍꯥꯏꯔꯨ ꯃꯥꯜꯂꯦ ꯃꯥꯗ ꯅꯣꯡ ꯅꯤꯅꯤꯗꯤ ꯇꯞꯅ ꯉꯥꯡꯉꯝꯃꯦꯌꯦ ꯑꯗꯨꯒ ꯃꯥꯁꯨ ꯃꯁꯥ ꯃꯥꯁꯨ ꯃꯁꯥꯒꯤꯗꯨ ꯑꯣꯏꯕꯅꯤꯅ
ꯑꯗꯨꯃꯥꯏꯅ ꯊꯨꯅ ꯑꯃꯨꯛ ꯈꯔ ꯂꯩꯔꯒ ꯖꯔ ꯖꯔ ꯉꯥꯡꯕꯤꯗꯣ ꯃꯥꯒꯤ ꯃꯁꯥꯒꯤ ꯑꯗꯨꯃꯥꯏꯅ ꯑꯃꯨꯛ ꯇꯧꯔꯛꯑꯦꯅ ꯍꯥꯏꯌꯦ ꯑꯗꯨ ꯍꯥꯏꯔꯕꯗꯤ ꯌꯦꯡꯕ ꯍꯥꯏꯗꯣꯏꯅꯤ ꯃꯣꯏꯗꯤ ꯈꯪꯗꯦ ꯒ꯭ꯌꯥꯟ ꯇꯥꯕ ꯇꯥꯗ꯭ꯔꯕ ꯈꯪꯗꯦ ꯑꯩꯒꯤ ꯑꯣꯏꯅꯗꯤ ꯒ꯭ꯌꯥꯟ ꯑꯃꯃꯨꯛꯁꯨ ꯇꯥꯏ ꯑꯃꯃꯃꯨꯛꯁꯨ ꯇꯥꯗꯦ ꯑꯗꯨꯃꯥꯏꯅ ꯇꯧꯋꯦ ꯑꯗꯨ ꯀꯩꯅꯣ ꯇꯧꯋꯤ ꯅꯪ ꯅꯣꯠꯁ ꯅꯣꯡ ꯁꯦꯝꯕꯗꯤ ꯀꯃꯥꯏꯅ ꯇꯧꯔꯤꯅꯣ ꯅꯣꯠꯁ ꯀꯩꯀꯥ ꯁꯦꯝꯕꯗꯨꯗꯤ
ꯅꯣꯠ ꯁꯦꯝꯕꯁꯦ ꯑꯗꯨꯝ ꯑꯣꯖꯥꯅ ꯄꯤꯔꯛꯄꯗꯣ ꯑꯩꯈꯣꯏꯒꯤꯗꯤ ꯑꯗꯨꯗꯩ ꯍꯦꯟꯅ ꯀꯩꯁꯨ ꯁꯦꯝꯗꯁꯨ ꯌꯥꯏ ꯑꯍꯦꯟꯕ ꯄꯥꯝꯃꯒꯗꯤ ꯑꯩꯗꯤ ꯌꯨꯇ꯭ꯌꯨꯕꯇꯩꯒꯨꯝꯕ ꯌꯦꯡꯉꯒ ꯁꯦꯝꯃꯦ ꯑꯣꯖꯥꯅ ꯇꯥꯛꯂꯛꯄꯗꯨꯅꯗꯤ ꯌꯥꯝ ꯍꯦꯟꯅꯕꯨꯗꯤ ꯁꯦꯝꯗ꯭ꯔꯕꯁꯨ ꯌꯥꯏꯌꯦ ꯑꯗꯣ ꯁꯦꯝꯅꯤꯡꯉꯒꯗꯤ ꯐꯣꯟꯗ ꯌꯨꯇꯨꯨꯞꯇ ꯑꯣꯏꯅ ꯌꯦꯡꯉꯦ ꯑꯩꯗꯤ
ꯈꯪꯗꯦꯗ ꯀꯃꯥꯏꯅ ꯇꯧꯔꯤꯅꯣꯅ ꯑꯩꯁꯨ ꯑꯗꯨꯝ ꯑꯗꯨꯃꯥꯏꯅ ꯈꯔ ꯚꯤꯗꯤꯑꯣ ꯈꯔ ꯌꯦꯡꯕ ꯑꯗꯒꯤ ꯍꯥꯏꯗꯤ ꯑꯗꯨꯒꯤ ꯑꯇꯣꯞꯄ ꯑꯍꯟ ꯃꯈꯩꯗ ꯈꯔ ꯍꯥꯟꯅ ꯑꯗꯨꯒꯤ ꯑꯦꯛꯖꯥꯝꯗ ꯊꯥꯈꯤꯕ ꯃꯈꯩ ꯆꯥꯅꯕ ꯑꯗꯒꯤ ꯃꯣꯏꯅ ꯇꯧꯔꯝꯕ ꯅꯣꯠꯁ ꯃꯈꯩꯗꯣ ꯃꯣꯏꯅ ꯁꯦꯝꯃꯝꯕ ꯅꯣꯠꯁ ꯃꯈꯩꯗꯨꯁꯨ ꯈꯔ ꯌꯦꯡꯉꯦ ꯑꯗꯨꯒ ꯁꯤꯂꯦꯕꯁꯇꯣ ꯐꯖꯅ ꯌꯦꯡꯕ ꯑꯩꯅ ꯇꯧꯔꯤꯁꯦ ꯍꯧꯖꯤꯛ ꯁꯤꯂꯦꯕꯁꯇꯨ ꯐꯖꯅ ꯌꯦꯡꯉꯒ ꯀꯔꯤ ꯀꯔꯤ ꯍꯥꯏꯗꯤ ꯑꯃꯃꯝꯇ ꯑꯣꯏꯅ ꯁꯦꯂꯦꯕꯁꯀꯤ ꯃꯅꯨꯡꯗ ꯌꯥꯎꯔꯤꯕ ꯄꯣꯠꯇꯨ ꯀꯔꯤ ꯀꯔꯤꯅꯣ ꯌꯦꯡꯕ ꯑꯗꯨ ꯌꯦꯡꯕ ꯂꯣꯏꯔ ꯃꯇꯨꯡꯗꯨꯗ ꯑꯩꯅ ꯈꯪꯗꯕ ꯃꯄꯥꯁꯤ ꯑꯩꯗꯤ ꯑꯍꯟ ꯃꯈꯩꯒꯤ ꯅꯣꯠꯁꯇꯨꯁꯨ ꯃꯣꯏ ꯑꯗꯨꯝ ꯐꯖꯅ ꯁꯦꯝꯕꯁꯨ ꯌꯥꯎꯗꯤ ꯌꯥꯎꯋꯦꯕꯀꯣ ꯑꯍꯟ ꯑꯅꯤꯒꯤ ꯅꯣꯠꯁ ꯑꯗꯨꯃꯥꯏꯅ ꯈꯨꯝꯒꯠꯄꯅꯦꯕ ꯑꯩꯅ ꯑꯗꯣ ꯃꯣꯏꯅꯕꯨꯗꯤ ꯑꯗꯨꯝ ꯒ꯭ꯌꯥꯟ ꯇꯥꯕ꯭ꯔꯥ ꯈꯣꯠꯄ꯭ꯔ ꯌꯦꯡꯉꯣ ꯇꯥꯗ꯭ꯔꯒ ꯕꯤꯗ꯭ꯌꯣ ꯌꯦꯡꯉꯣ ꯑꯗꯩ ꯀ꯭ꯂꯥꯁꯇꯁꯨ ꯂꯥꯛꯏꯕꯅꯤꯅ ꯍꯥꯏꯌꯦ ꯑꯗꯣ ꯀ꯭ꯂꯥꯁꯇ ꯑꯣꯖꯥꯅ ꯇꯥꯛꯄꯗꯨꯅꯦ ꯑꯗꯩꯗꯤ ꯌꯦꯡꯉꯦ ꯑꯗꯩ ꯑꯍꯜ ꯃꯈꯩꯒꯤ ꯁꯦꯝꯕꯗꯨꯅꯦ ꯇꯧꯔꯒ ꯑꯗꯨꯃꯥꯏꯅ ꯑꯗꯨꯝ ꯇꯧꯔꯦ ꯍꯥꯏꯇꯥꯔꯦ ꯑꯗꯨ ꯈꯪꯗꯦꯗ ꯑꯗꯨ ꯍꯥꯟꯅ ꯇꯧꯔꯝꯕ ꯍꯥꯟꯅꯒꯤ ꯃꯃꯥꯡ ꯃꯃꯥꯡ ꯆꯍꯤꯗ ꯍꯪꯈꯤꯕ ꯀꯣꯏꯁꯟ ꯃꯈꯩꯗꯨꯁꯨ ꯑꯗꯨꯃꯥꯏꯅ ꯈꯣꯝꯒꯠꯂꯒ ꯄꯥꯎ ꯈꯣꯠꯂꯣꯅꯕꯨꯒꯤ ꯍꯟꯅ ꯃꯈꯩꯅꯕꯨꯗꯤ ꯌꯥꯝꯅ ꯍꯥꯏꯌꯦ ꯑꯗꯨ ꯈꯪꯗꯦꯗ ꯑꯃ ꯄꯥꯏꯔꯤꯉꯩꯗ ꯑꯃ ꯀꯥꯎꯏ ꯍꯥꯏꯒꯗ꯭ꯔꯥ ꯑꯗꯨꯃꯥꯏꯅ ꯑꯗꯨꯝ ꯇꯧꯔꯒ ꯂꯩꯔꯦꯗ ꯑꯗꯨ ꯅꯪꯗꯤ
ꯒ꯭ꯌꯥꯟ ꯇꯥꯗꯕꯗꯨꯅ ꯑꯣꯏꯈ꯭ꯔꯁꯨ ꯇꯥꯕꯈꯩꯗꯨꯗꯤ ꯑꯗꯨꯝ ꯄꯥꯕ ꯍꯧꯔꯕ ꯅꯠꯇ꯭ꯔꯣ ꯄꯔꯤꯈꯥꯒꯤ
ꯍꯣꯏ ꯄꯥꯕꯕꯨꯗꯤ ꯍꯧꯔꯦ ꯑꯗꯨꯝ ꯑꯩꯗꯤ ꯅꯣꯠ ꯁꯦꯝꯅ ꯁꯦꯝꯅ ꯑꯗꯨꯝ ꯄꯥꯔꯦꯅ ꯍꯥꯏꯔꯤꯗꯨꯅꯤ ꯑꯗꯨꯝ ꯑꯗꯨ ꯈꯪꯗꯦ ꯑꯗꯨ ꯍꯌꯦꯡ ꯑꯩ ꯃꯔꯛ ꯃꯔꯛꯇ ꯑꯦꯛꯖꯥꯝ ꯄꯩꯈꯥ ꯃꯆꯥ ꯃꯆꯥ ꯍꯥꯏꯗꯤ ꯑꯩꯈꯣꯏꯒꯤ ꯄꯩꯈꯥ ꯃꯆꯥ ꯃꯆꯥ ꯇꯦꯁ ꯃꯆꯥ ꯃꯆꯥ ꯊꯥꯔꯒ ꯑꯗꯨꯃꯥꯏꯅ ꯌꯦꯡꯒꯅꯤ ꯍꯥꯏꯗꯤ ꯑꯗꯨꯗ ꯑꯩꯅ ꯀꯌꯥꯝ ꯇꯧꯔꯕꯅꯣ ꯑꯩꯅ ꯇꯧꯔꯤꯕꯁꯤꯡꯗꯣ ꯀꯌꯥꯝ ꯆꯨꯝꯃꯕꯅꯣ ꯀꯌꯥꯝ ꯈꯪꯉꯕꯅꯣ ꯍꯥꯏꯕꯗꯨ ꯌꯦꯡꯕ ꯍꯧꯖꯤꯛꯀꯤ ꯑꯣꯏꯅꯕꯨꯗꯤ ꯑꯩ ꯄꯥꯕꯗꯨ ꯂꯣꯏꯗ꯭ꯔꯤꯕꯒꯤ ꯑꯦꯛꯖꯥꯝ ꯃꯆꯥ ꯃꯆꯥ ꯇꯦꯁ ꯃꯆꯥ ꯃꯆꯥ ꯊꯥꯕꯗꯣ ꯑꯩꯅ ꯊꯥꯖꯩꯔꯤꯑꯕ ꯑꯗꯣ ꯑꯗꯨꯃꯥꯏꯅ ꯑꯩꯅ ꯆꯥꯎꯧꯔꯥꯛꯄ ꯑꯃ ꯁꯨꯃꯥꯏꯅ ꯄꯥꯕꯁꯤ ꯌꯉꯣ ꯁꯦꯝꯕꯁꯨ ꯂꯣꯏꯊꯣꯛꯑꯒ ꯑꯗꯨꯃꯥꯏꯅ ꯄꯥꯒꯦꯅ ꯇꯧꯅꯤ ꯅꯪꯗꯤ ꯀꯩꯅꯣ ꯂꯥꯏꯔꯤꯛ ꯄꯥꯕꯗꯨꯗꯤ ꯅꯪ ꯀꯥꯗ ꯑꯗꯨꯝ ꯄꯥꯕ ꯅꯠꯇ꯭ꯔꯒꯅ ꯅꯪ ꯍꯥꯏꯕꯒꯤ ꯆꯠꯂꯒ ꯄꯥꯕ꯭ꯔꯣꯥ ꯀꯃꯥꯏꯅ ꯇꯧꯔꯤꯅꯣ
ꯑꯩꯁꯨ ꯂꯥꯏꯔꯤꯛ ꯄꯥꯝꯕꯗꯣ ꯑꯩꯒꯤ ꯀꯥꯗ ꯑꯗꯨꯝ ꯄꯥꯏꯌꯦ ꯂꯥꯏꯔꯤꯛ ꯂꯥꯏꯕ꯭ꯔꯦꯔꯤꯒꯤ ꯁꯤꯠ ꯀꯩꯅꯣ ꯑꯩꯈꯣꯏ ꯁꯤꯗ ꯃꯤꯈꯩꯅ ꯆꯠꯅꯕꯗꯨ ꯁꯦꯠꯇꯣ ꯐꯪꯗꯕ ꯑꯗꯨꯒꯤ ꯈꯔ ꯂꯩꯔꯒ ꯐꯪꯉꯀꯥꯟꯗ ꯆꯠꯂꯒꯦꯅ ꯑꯩꯁꯨ ꯀꯥꯗ ꯑꯣꯏꯅ ꯄꯥꯔꯦ ꯅꯪꯗꯤ ꯂꯥꯏꯕ꯭ꯔꯦꯔꯤꯗ ꯆꯠꯄ꯭ꯔꯣ ꯀꯔꯃꯥꯏꯅ ꯇꯧꯒꯦ
ꯑꯩꯁꯦ ꯍꯥꯟꯅꯗꯤ ꯂꯥꯏꯕ꯭ꯔꯦꯔꯤꯗ ꯆꯠꯂꯝꯃꯦꯕ ꯑꯗꯣ ꯑꯩꯈꯣꯏ ꯀꯩꯅꯣꯗ ꯇꯧꯕ ꯑꯩꯅ ꯆꯠꯂꯝꯝꯕ ꯂꯥꯏꯕ꯭ꯔꯦꯔꯤꯗꯣ ꯃꯣꯏꯗ ꯃꯐꯝ ꯍꯣꯡꯗꯣꯛꯈ꯭ꯔꯦꯕ ꯑꯕꯨ ꯍꯥꯎ ꯍꯤꯗꯤ ꯂꯩ ꯅꯍꯥꯟꯅ ꯏꯁꯤꯡ ꯏ ꯅꯥꯟꯅ ꯏꯁꯤꯡ ꯏꯆꯥꯎ ꯇꯧꯕꯗꯨꯗꯒꯤ ꯃꯐꯝ ꯍꯣꯡꯗꯣꯛꯈꯤꯕꯗꯨꯗꯒꯤ ꯑꯩꯁꯦ ꯈꯔ ꯂꯥꯛ ꯊꯣꯛꯈ꯭ꯔꯦ ꯑꯗꯩ ꯂꯥꯎꯞꯊꯣꯛꯈꯤꯕꯗꯒꯤꯗꯤ ꯑꯗꯩ ꯃꯣꯏꯗ ꯄꯩꯁꯥꯁꯨ ꯈꯔ ꯆꯥꯎꯈꯠꯂꯦ ꯍꯟꯗꯛꯇꯤ ꯃꯣꯏꯒꯤ ꯂꯩꯔꯤꯕ ꯀꯔꯤ ꯃꯣꯏꯒꯤ ꯐꯦꯁꯤꯂꯤꯇꯤꯁ ꯍꯥꯏꯗꯣꯏꯔꯥ ꯑꯗꯨꯏꯗꯨ ꯈꯔꯁꯨ ꯍꯦꯟꯒꯠꯂꯦ ꯍꯥꯏꯌꯦꯕꯀꯣ ꯑꯗꯨꯗꯨ ꯃꯣꯏꯅ ꯄꯩꯁꯥꯁꯨ ꯍꯦꯟꯒꯠꯄꯗꯒꯤ ꯈꯤꯇꯪꯁꯨ ꯂꯥꯞꯊꯣꯛꯈꯤꯕꯗꯒꯤ ꯑꯩꯗꯣ ꯆꯠꯇ꯭ꯔꯦ ꯂꯥꯏꯕ꯭ꯔꯦꯔꯤꯗ ꯑꯗꯨꯝ ꯍꯧꯖꯤꯛꯀꯤ ꯑꯣꯏꯅꯗꯤ ꯑꯩ ꯍꯥꯏꯗꯤ ꯅꯣꯠ ꯁꯦꯝꯕ ꯑꯣꯏꯅ ꯇꯧꯕꯅꯦꯅ ꯍꯥꯏꯔꯒ ꯀꯥꯗ ꯔꯨꯝꯗ ꯑꯗꯨꯝ ꯄꯥꯔꯒ ꯑꯗꯨꯃꯥꯏꯅ ꯇꯧꯋꯤ ꯑꯗꯨ ꯈꯔ ꯂꯩꯔꯒꯕꯨꯗꯤ ꯑꯩꯁꯤꯦ ꯑꯗꯨꯝ ꯁ꯭ꯋꯥꯏ ꯑꯃꯗ ꯆꯠꯁꯤꯔꯥꯅꯕꯨꯗꯤ ꯈꯜꯂꯤ ꯅꯠꯇ꯭ꯔꯒꯗꯤ ꯁꯨꯝ ꯐꯖꯅ ꯄꯥꯅꯤꯡꯉꯕꯀꯥꯟꯗꯗꯤ ꯌꯨꯝꯗꯗꯤ ꯇꯨꯃꯤꯠ ꯂꯨꯝꯗ ꯂꯥꯏꯔꯤꯛ ꯄꯥꯕ ꯍꯥꯏꯔꯤꯁꯤꯗꯤ ꯐꯃꯨꯡ ꯃꯅꯥꯛꯇ ꯄꯥꯕꯅꯤꯅ ꯇꯨꯝꯅꯤꯡꯉꯛꯑꯦ ꯍꯥꯏꯔꯒ ꯏꯁꯥꯗ ꯇꯨꯡꯊꯣꯛꯈꯤꯕ ꯅꯨꯃꯤꯠꯁꯨ ꯌꯥꯎꯋꯦꯕ ꯍꯥꯏꯗꯤ ꯇꯧꯒꯦ ꯈꯟꯕ ꯄꯣꯠꯇꯣ ꯑꯗꯨꯗꯣ ꯂꯥꯏꯕꯦꯔꯤꯗꯨꯗꯤ ꯇꯉꯥꯏ ꯐꯗꯅ ꯑꯇꯣꯞꯄ ꯃꯤ ꯃꯌꯥꯝꯁꯨ ꯄꯥꯔꯤꯀꯣ ꯍꯥꯏꯔꯒ ꯑꯗꯨꯃꯥꯏꯅ ꯎꯔꯒ ꯑꯗꯒꯤ ꯑꯩ ꯑꯩ ꯂꯥꯏꯕ꯭ꯔꯦꯔꯤꯗ ꯂꯥꯛꯑꯒ ꯄꯥꯕꯅꯤꯅ ꯐꯖꯅ ꯄꯥꯗꯕ ꯌꯥꯗꯦ ꯍꯥꯏꯕꯒꯤ ꯏꯁꯥꯗꯣ ꯋꯥꯈꯟꯗ ꯑꯃ ꯈꯪꯗꯦ ꯁꯨꯝ ꯀꯩꯅꯣ ꯑꯀꯣꯏꯕ ꯇꯧꯔꯤꯕꯁꯤꯡꯗꯨꯣ ꯁꯨꯝ ꯌꯦꯡꯉꯨꯔꯀꯥꯟꯗ ꯁꯨꯝ ꯈꯤꯇꯪ ꯇꯨꯝꯅꯤꯡꯉꯛꯑꯁꯨ ꯏꯁꯥꯗ ꯈꯤꯇꯪ ꯊꯧꯒꯠꯄ ꯑꯗꯨꯃꯥꯏꯅ ꯐꯥꯎꯋꯤꯗꯅ ꯑꯩ ꯇꯨꯝꯅꯤꯡꯉꯝꯃꯁꯨ ꯑꯗꯨꯃꯥꯏꯅ ꯑꯩꯁꯤ
ꯂꯥꯏꯕꯦꯔꯤ ꯆ ꯃ ꯑꯗꯨ ꯁ꯭ꯋꯥꯏꯗ ꯑꯅꯛꯄꯗꯒꯤ ꯁꯤ ꯌꯥꯝ ꯑꯝꯇ ꯍꯥꯡꯖꯕꯅꯦ ꯑꯗꯣ ꯂꯩꯔꯦꯕ ꯄꯩꯁꯥꯁꯨ ꯌꯥꯝꯅ ꯂꯥꯡꯕ ꯅꯠꯇꯦꯕ ꯑꯗꯨ ꯗꯁꯁꯤ ꯀꯞꯅ ꯌꯥꯗꯕ ꯁꯇ ꯈꯥꯎꯗꯒ ꯍꯥꯏ ꯃꯇꯝ ꯈꯥꯏꯗꯣꯛꯑ ꯆꯠꯄ ꯅꯨꯡꯉꯥꯏꯇꯦꯗꯅ ꯍꯥꯏꯗꯤ ꯍꯥꯏꯗꯤ ꯅꯣꯡꯃ ꯅꯣꯡ ꯆꯨꯞꯄ ꯑꯃ ꯑꯗꯨꯝ ꯐꯪꯕ ꯁꯤꯠꯇꯨꯅ ꯐꯩꯌꯦꯕ ꯑꯗꯨꯅꯁꯤꯗ ꯀꯥꯗ ꯂꯩ ꯄꯥꯛꯀꯥꯟꯗꯗꯤ ꯅꯨꯡꯉꯥꯏꯇꯦꯕ ꯌꯥꯝꯅ ꯑꯗꯨꯅ
ꯍꯣꯏꯅꯦ ꯑꯗꯨꯅꯤꯅꯦ ꯏꯕꯥꯅꯤ ꯂꯩꯐꯝꯁꯤ ꯅꯛꯅꯕ ꯑꯣꯏꯇꯥꯔꯒꯗꯤ ꯏꯕꯥꯅꯤ ꯍꯧꯅꯔꯒ ꯑꯗꯨꯃꯥꯏꯅ ꯇꯧꯕꯗꯨ ꯌꯥꯕꯅꯤ ꯑꯗꯒꯤ ꯂꯥꯏꯕ꯭ꯔꯦꯔꯤ ꯆꯠꯄꯁꯤꯒꯤ ꯌꯥꯝ ꯀꯩꯅꯣ ꯇꯧꯔꯤꯁꯤ ꯑꯩꯈꯣꯏꯒꯤ ꯃꯣꯏ ꯆꯥꯛꯀꯤ ꯊꯤꯟꯗꯨꯕꯨꯗꯤ ꯄꯨꯔꯒ ꯆꯠꯅꯤ ꯑꯗꯨ ꯑꯩꯗꯤ ꯃꯔꯛꯇ ꯄꯨꯡ ꯑꯍꯨꯝ ꯃꯔꯤ ꯂꯩꯔꯒꯗꯤ ꯂꯥꯝꯃꯦꯕ ꯑꯩꯗꯤ ꯃꯔꯛꯇ ꯑꯗꯨꯅ ꯀꯔꯤꯒꯤꯅꯣꯝ ꯑꯃꯃꯨꯛ ꯆꯥꯅꯕ ꯀꯩꯅꯣ ꯇꯧꯗ ꯇꯥꯔꯒꯗꯤ ꯂꯥꯏꯕ꯭ꯔꯦꯔꯤ ꯆꯠꯂꯗꯤ ꯑꯃꯨꯛ ꯑꯗꯨ ꯀꯦꯟꯇꯤꯟꯗ ꯍꯣꯇꯦꯜꯗ ꯐꯝꯃꯒ ꯑꯃꯨꯛ ꯆꯥꯗ꯭ꯔꯗꯤ ꯑꯃꯨꯛ ꯏꯁꯥꯅ ꯄꯨꯕ ꯄꯨꯕ ꯍꯥꯏꯗꯤ ꯅꯨꯡꯇꯤꯒꯤ ꯄꯨꯕꯁꯨ ꯉꯝꯗꯕꯅꯤꯅ ꯑꯃꯨꯛ ꯑꯗꯨꯃꯥꯏꯅ ꯑꯗꯨꯒꯤꯁꯨ ꯈꯟꯕ ꯑꯩ ꯍꯥꯟ ꯅ ꯑꯃꯗꯨ ꯆꯠꯂꯤꯉꯩꯗꯁꯨ ꯑꯩ ꯇꯣꯉꯥꯟꯅ ꯁꯨꯃꯥꯏꯅ ꯆꯥꯕꯗꯗ ꯑꯩ ꯄꯩꯁꯥ ꯌꯥꯝꯅ ꯂꯣꯏꯌꯦꯕ ꯑꯩꯗꯤ ꯑꯩꯗꯤ ꯄꯨꯛ ꯂꯥꯝꯃꯗꯤ ꯂꯥꯏꯔꯤꯛ ꯄꯥꯕꯗꯨ ꯆꯪꯗꯦꯕ ꯑꯗꯨꯅ ꯄꯨꯛꯇꯨ ꯊꯟꯅꯕ ꯍꯣꯠꯅꯕꯗ ꯑꯃꯨꯛ ꯃꯄꯥꯟꯗ ꯆꯥꯕ ꯊꯣꯛꯑꯅꯤ ꯑꯗꯨ ꯔꯨꯝꯗ ꯄꯥꯔꯗꯤ ꯂꯥ ꯂꯥꯝꯃꯛꯄ ꯇꯥꯔꯒꯗꯤ ꯀꯔꯤ ꯒꯨꯝꯕ ꯆꯥ ꯆꯥ ꯑꯣꯏꯔꯁꯨ ꯑꯃ ꯊꯛꯑꯒ ꯑꯆꯥꯄꯣꯠ ꯑꯃ ꯆꯥꯁꯤꯜꯂꯒ ꯑꯗꯨꯝ ꯒ꯭ꯌꯥꯟ ꯇꯥꯅ ꯄꯥꯕ ꯌꯥꯏꯌꯦꯅ ꯈꯟꯕꯒꯤ ꯑꯩꯁꯤ ꯇꯧꯔꯤꯅꯤ ꯑꯗꯨ ꯈꯪꯗꯦ ꯇꯊꯦꯡꯅ ꯆꯠꯂꯕꯨꯗꯤ ꯑꯗꯨꯝ ꯉꯝꯅꯕ ꯃꯌꯥꯝꯗꯣ ꯑꯗꯨꯝ ꯇꯧꯕ ꯇꯥꯕꯅꯤꯗ ꯈꯪꯗꯦꯗ ꯑꯩ ꯂꯩꯔꯤꯕ ꯃꯐ ꯃꯐꯝꯁꯤꯁꯨ ꯑꯩꯁꯤ ꯈꯔ ꯂꯩꯔꯒ ꯍꯣꯡꯗꯣꯛꯑꯁꯤ ꯔꯥꯅ ꯈꯠꯂꯤꯅꯤ ꯃꯣꯏꯁꯤ ꯅꯥꯀꯟꯗ ꯌꯨꯝ ꯑꯅꯧꯕ ꯑꯃ ꯁꯥꯒꯠꯂꯛꯑꯦꯕ ꯌꯨꯝ ꯑꯅꯧꯕ ꯑꯃ ꯁꯥꯒꯠꯂꯛꯄꯒꯤꯁꯨ ꯃꯣꯏꯗꯣ ꯌꯣꯠ ꯀꯛꯄ ꯑꯗꯒꯤ ꯃꯣꯏꯒꯤ ꯍꯥꯏꯗꯤ ꯀꯩꯅꯣ ꯇꯧꯕꯒꯤ ꯂꯥꯡ ꯌꯥꯝꯅꯁꯨ ꯂꯥꯡꯉꯦꯕ ꯃꯤꯗꯣ ꯑꯗꯨꯏꯗꯨꯒꯤ ꯑꯩꯁꯦ ꯂꯥꯏꯔꯤꯛ ꯄꯥꯕꯗ ꯈꯔꯁꯦ ꯍꯧꯖꯤꯛꯁ‌ꯦ ꯑꯌꯦꯠꯄ ꯍꯥꯏꯗꯨ ꯑꯣꯏꯔꯕ ꯑꯗꯨꯗꯨꯒꯤ ꯑꯩꯁꯦ ꯃꯐꯝꯁꯤꯁꯨ ꯍꯣꯡꯗꯣꯛꯑꯁꯤꯔꯥꯅ ꯑꯗꯨꯃꯥꯏꯅ ꯈꯜꯂꯤꯕꯅꯤ ꯅꯣꯏ ꯑꯗꯨꯋꯥꯏꯗꯗꯗꯤ ꯀꯥ ꯑꯍꯥꯡꯕꯒ ꯂꯩꯕ꯭ꯔꯣ ꯀꯃꯥꯏꯟ ꯇꯧꯒꯦ
ꯑꯩꯈꯣꯏ ꯁꯤꯒꯤ ꯔꯦꯟꯗꯗꯤ ꯀꯥ ꯍꯥꯡꯕꯗꯤ ꯂꯩꯇ꯭ꯔꯦ ꯑꯇꯣꯞꯄ ꯃꯐꯝꯗ ꯊꯤꯔꯗꯤ ꯂꯩꯔꯝꯕ ꯌꯥꯏꯌ‌ꯦ ꯅꯪꯅ ꯅꯨꯡꯉꯥꯏꯇ꯭ꯔꯦ ꯍꯥꯏꯔꯒꯗꯤ ꯊꯤꯃꯤꯟꯅꯖ‌ꯦꯁꯨ ꯌꯥꯏꯌꯦ ꯁ꯭ꯋꯥꯏꯗ ꯅꯨꯡꯉꯥꯏꯌꯦ ꯑꯗꯨꯝ ꯅꯣꯡꯃ ꯂꯥꯛꯑꯣ ꯑꯗꯨꯒ ꯊꯤꯃꯤꯟꯅꯖꯤ ꯅꯪꯅ ꯍꯣꯡꯒꯦ ꯈꯜꯂꯒꯅ
ꯍꯣꯏ ꯍꯣꯏ ꯅꯣꯏ ꯑꯗꯨꯋꯥꯏꯗꯅꯦ ꯑꯍꯥꯡꯕ ꯂꯩꯕ ꯇꯥꯔꯒꯗꯤ ꯑꯩꯁꯨ ꯅꯪꯅ ꯑꯍꯣꯡꯕ ꯑꯅꯧꯕ ꯀꯥ ꯑꯍꯣꯡꯕꯗꯣ ꯑꯩꯁꯨ ꯑꯝꯇ ꯂꯥꯛꯇ꯭ꯔꯤꯑꯦꯕ ꯑꯗꯨ ꯂꯥꯛꯑꯒ ꯌꯦꯡꯉꯒ ꯅꯣꯏ ꯑꯗꯨ ꯅꯣꯏ ꯑꯗꯨꯋꯥꯏꯗ ꯅꯨꯡꯉꯥꯏꯗꯧꯕ ꯑꯣꯏꯇꯥꯔꯒꯗꯤ ꯀꯩꯅꯣ ꯇꯧꯔꯁꯦ ꯑꯗꯨ ꯑꯩ ꯊꯝꯃꯒꯦꯀꯣ ꯑꯩ ꯊꯕꯛ ꯑꯃ ꯂꯥꯛꯑꯦ
ꯍ‌ꯣꯍ‌ꯣꯏ ꯐꯔ‌ꯦ ꯐꯔ‌ꯦ